ꯑꯥ ꯇꯥꯋꯏ ꯇꯥꯗꯕꯪ ꯀꯥꯔꯕ
ꯇꯝꯗ꯭ꯔꯤꯕꯣ
ꯇꯨꯝꯗ꯭ꯔꯤꯗ ꯐꯤ ꯂꯣꯏꯁꯜꯂꯦꯀꯌꯥꯊꯣꯛꯇ ꯉꯥꯏꯔꯤꯗꯣ
ꯎꯝ ꯑꯩ ꯇꯨꯀꯥꯜ ꯍꯟꯖꯜꯂꯛꯑꯦ
ꯎ ꯀꯒ ꯁꯥꯎ ꯊ ꯍꯂꯛꯇ꯭ꯔꯦ ꯋꯥ
ꯎꯝ
ꯌꯥꯝ ꯁꯥꯅꯤꯡ ꯃꯅꯦꯗꯠꯇꯨ ꯌꯥ
ꯎ ꯑꯗꯨ ꯑꯩꯁꯨ ꯃꯤ ꯐꯅꯥ ꯉꯔꯝꯃꯦ ꯊꯦꯡꯉꯦꯅ ꯐꯖꯜꯂꯛꯑꯕ ꯑꯗ ꯅꯪ ꯇꯨꯝꯈ꯭ꯔꯥ ꯆꯠꯂꯝꯕꯁꯤꯕꯣ ꯅꯪ ꯐꯣꯟ ꯇꯧꯒꯦꯅ ꯇꯧꯕ ꯑꯩ
ꯇꯨꯝꯗꯦ ꯇꯨꯝꯗꯦ ꯉꯁꯤꯒꯤ ꯅꯣꯡꯉꯥꯝꯗꯒꯤ ꯈꯣꯡ ꯈꯨꯣꯠꯁ ꯁꯨꯂꯣꯏ ꯂꯣꯏꯇꯒꯦ ꯑꯗꯨꯝ ꯇꯧꯕꯗꯨꯗ
ꯎꯝ
ꯂꯥꯛꯞꯁꯨ ꯌꯥ ꯍꯥꯏꯕ ꯉꯥꯏꯍꯥꯛꯇꯕꯨ ꯇꯤꯡꯊꯣꯛꯇꯅ ꯍꯤꯠꯄꯗꯤ ꯈꯣꯠꯂꯗꯤ ꯐꯩꯗꯅ ꯎꯝ ꯑꯗꯨꯗ ꯏꯤꯟꯖꯥꯡꯗꯣ ꯑꯩꯅ ꯑꯗꯨꯝ ꯊꯣꯡꯉꯦ ꯊꯣꯡꯕ ꯌꯥꯗꯗꯅ
ꯍꯥꯝ
ꯍꯤꯟꯖꯥꯡꯗꯣ ꯑ ꯑꯣꯏꯅ ꯑꯗꯨꯝ ꯊꯣꯡꯉꯦ ꯊꯣꯡꯉ ꯌꯥꯗꯅ ꯑꯗꯨ ꯆꯒꯨꯝꯕ ꯀꯣꯟ ꯐꯦꯡꯉꯨ ꯆꯥꯏ ꯍꯥꯏꯗꯅ ꯎꯝ ꯂꯧ ꯇꯥꯔ ꯂꯩꯗꯤꯁꯨ ꯐꯦꯡꯅꯉꯥꯏ ꯑꯗꯨꯕꯅ ꯑꯩꯅ ꯆꯩ ꯄꯨꯊꯣꯛꯄ ꯐꯨꯗꯣꯏꯅꯦꯅ
ꯎꯝ ꯌꯦꯗꯤ ꯑꯅꯥꯝ ꯆꯄ꯭ꯔꯥꯅꯦꯅ ꯑꯌꯨ ꯃꯪꯒꯜ ꯅꯨꯡꯒꯜ ꯐ ꯇꯤꯡꯁꯤꯜꯂ ꯍꯌꯦꯡ ꯃꯉꯣꯟ ꯆꯠꯅꯅꯕꯅ
ꯉꯍꯥ ꯑꯣꯏꯔꯝꯗꯤ ꯀꯥꯗꯤꯦ ꯌꯥꯝ ꯅꯨꯡꯉꯥꯏꯇ꯭ꯔꯥ ꯉꯉꯥꯡ ꯑꯣꯏꯔꯤꯉꯩꯗꯗꯤ ꯃꯪꯒꯟ ꯄꯔꯦꯡꯒ ꯁꯤꯗꯅ ꯐꯧ ꯆꯔꯣꯡꯒ ꯁꯤꯕꯗꯤ ꯌꯥꯝ ꯐꯖꯗ꯭ꯔꯥ
ꯎꯝ
ꯍꯣꯡꯆꯛꯇꯧ ꯈꯪꯕꯅꯦ
ꯎꯝ ꯍꯧꯖꯤꯛꯇꯤ ꯇꯧꯋꯤ ꯇꯧꯋꯦ ꯑꯗꯨ ꯑꯣꯏꯁꯨ ꯌꯥꯝ ꯀꯟꯅ ꯇꯧꯅꯗ꯭ꯔꯦꯕꯀꯣ
ꯐꯧ ꯄꯔꯦꯡꯗꯨꯕꯨ ꯂꯦꯡꯅꯔꯤꯕꯗꯨꯕꯣ
ꯂꯌꯦꯡ ꯕꯖꯥꯔꯗꯗꯤ ꯊꯣꯛꯏꯗꯨꯗꯤ ꯌꯣꯜꯂꯤꯗꯣꯏꯗꯝ
ꯍꯪꯗꯦ
ꯕꯖꯥꯔꯗꯗꯤ ꯑꯗꯨꯝ ꯌꯣꯜꯂꯤꯌꯦ ꯀꯩꯁꯨꯋꯥꯏ ꯇꯧꯅꯗꯕꯩ ꯋꯥꯅꯤ
ꯄꯔꯦꯡꯒꯁ ꯁꯥꯡ ꯁꯥꯡꯅ ꯂꯦꯡꯉꯗꯅ ꯃꯁꯤꯗꯩꯁꯤꯗ ꯃꯪꯒꯟ ꯇꯤꯡꯉ
ꯎꯝ
ꯑ ꯊꯥꯏꯅꯗꯤ ꯑꯥ ꯍꯧꯖꯤꯛꯀꯤ ꯍꯧꯖꯤꯛꯀꯤ ꯃꯪꯒꯜꯁꯦ ꯑꯗꯨꯝ ꯂꯨꯄꯥ ꯇꯔꯥ ꯂꯩꯔ ꯇꯤꯡꯉꯁꯨ ꯀꯣꯟꯅꯔꯣꯏꯗ꯭ꯔꯥꯗ
ꯀꯅꯤ
ꯑꯗꯣ ꯊꯥꯏꯅꯗꯤ ꯃꯪꯒꯟ ꯄꯔꯦꯡꯗꯣ
ꯑꯣ ꯂꯥꯏꯟꯦ ꯎꯝ ꯏ
ꯈꯪꯗꯦ ꯌꯥꯝꯅ ꯌꯥꯝ ꯐꯪꯗꯕꯩ ꯇꯥꯏꯞ ꯇꯧꯗ꯭ꯔꯣ ꯍꯥꯏꯕ
ꯍ ꯍꯦꯒ ꯈꯗꯦꯑꯕ ꯎꯝ
ꯄꯪꯒꯟ ꯄꯔꯦꯡꯒ ꯑꯗꯨ ꯐꯪꯗꯕꯩ ꯇꯥꯏꯞꯇꯧ ꯑꯣꯏ ꯍꯥꯏꯕ ꯊ ꯍꯥꯏꯔꯗꯤ ꯑꯗꯨ ꯌꯥꯝ ꯄꯥꯝꯅꯅ ꯂ ꯑꯣꯏꯂ ꯃꯗ ꯑꯗꯨ ꯐꯧ ꯄꯔꯦꯡꯗꯨꯗꯤ ꯐꯖꯕꯅꯦꯍꯦ꫰꫰
ꯐꯖꯕꯅꯤ ꯐꯧ ꯄꯥꯔꯦꯡꯗꯣ ꯌꯥꯝ꯫
ꯅꯣꯏꯒꯤ ꯑꯗꯥꯏꯗ ꯊꯥꯏꯅ ꯀꯥꯡ ꯆꯤꯡꯕ꯭ꯔꯥ꯫
ꯁꯤꯗꯦ ꯀꯂ ꯂꯝꯂꯥꯏꯗ꯫
ꯑ
ꯑꯩꯈꯣꯏ ꯂꯝꯂꯥꯏꯗ ꯑꯗꯨꯝ ꯆꯠꯂꯦ ꯑꯉꯥꯡ ꯑꯣꯏꯔꯤꯀꯥꯟꯗ꯫
ꯀꯥꯟ ꯍꯥꯏꯔꯨꯛ ꯂꯥꯛꯄ ꯌꯥꯎꯕ꯭ꯔ ꯍꯥꯏꯁꯦ꯫
ꯍ꯫
ꯍꯩꯔꯨꯛ ꯂꯥꯛꯄꯒ ꯌꯥꯎꯗ꯭ꯔꯣ꯫
ꯌꯥꯎꯗꯦꯗ ꯑꯩꯈꯣꯏꯗꯤ ꯑ ꯃꯌꯥꯏ ꯆꯠꯄꯗꯨꯗꯤ ꯑꯩꯈꯣꯏꯅ ꯆꯠꯄꯗꯨꯗꯤ ꯊꯦꯡꯉ ꯂꯥꯞꯄꯅ ꯆꯠꯄꯅꯤꯅ꯫
ꯎꯝ꯫
ꯆꯤꯡꯕ ꯆꯤꯡꯕ ꯍꯧꯔꯝꯃ ꯀꯥꯟꯗ ꯌꯦꯡꯕ ꯆꯠꯄ꯫
ꯀꯩꯗꯧ ꯍꯥꯏꯅꯣ꯫
ꯌꯦꯡ ꯆꯄ ꯀꯤꯁꯅꯔꯖꯔꯃꯥ ꯑꯗꯒꯤ ꯀꯥꯡ꯫
ꯍꯥꯀꯣ ꯍꯥꯏꯁꯦ ꯀꯣꯛ ꯑꯩꯈꯣꯏꯗꯤ ꯀ꯭ꯔꯤꯁꯅꯔ ꯖꯔꯃꯒꯨꯝꯕ ꯀꯥꯡꯒꯨꯗꯨ ꯑꯩꯈꯣꯏ ꯊꯣꯡꯒꯥꯟꯗ ꯑꯗꯨꯝ ꯆꯤꯡꯉꯦꯗꯅ ꯑꯗꯨꯏꯁꯨ ꯑꯗꯨꯝ ꯆꯠꯂꯦꯕ ꯑꯗꯨ ꯈꯨꯖꯤ ꯂꯩꯗꯣꯏꯕ꯫ ꯈꯨꯗꯣꯞ ꯂꯩꯗꯣꯏꯕ ꯁꯝꯐꯥ ꯂꯩꯗꯣꯏꯕ ꯂꯝꯅ ꯂꯃꯣꯡꯕꯣꯛꯁꯦ ꯈꯣꯡ ꯆꯠꯂꯒ ꯂꯨꯄꯥ ꯃꯉꯥ ꯄꯨꯔꯒ ꯇꯔꯥ ꯄꯨꯔꯒ꯫ ꯑꯗꯨꯒ꯫
ꯑꯩꯈꯣꯏ ꯈꯣꯡ ꯆꯠꯂꯤ ꯃꯤꯌꯦ ꯂꯥꯡꯅꯨ ꯂꯝꯂꯥꯏ ꯇꯥꯟꯅ ꯈꯣꯡ ꯆꯠꯂꯤ꯫
ꯍꯣꯏ ꯂꯝ ꯂꯥꯏꯗꯨꯅ ꯑꯃꯨꯛ ꯂꯞꯄꯝꯒꯅꯤ ꯑꯩꯈꯣꯏ ꯂꯝꯂꯣꯡꯅ ꯈꯔ ꯅꯥꯛꯑꯃꯗꯧ ꯃꯥꯜ꯫
ꯂꯝꯃꯣꯡ ꯅꯣꯏꯗ ꯑꯗꯩ ꯂꯝꯃꯣꯡꯅ ꯅꯛꯏꯅꯦ꯫ ꯑꯩꯈꯣꯏꯗꯩꯗꯤ ꯂꯝꯂꯥꯏ ꯈꯣꯡ ꯆꯠꯄꯗꯗꯤ
ꯇꯈꯦꯜꯗꯩ ꯀꯩꯅꯣ ꯆꯠꯄ ꯂꯝꯃꯣꯡ ꯆꯠꯄꯒꯨꯝꯕꯒꯤ ꯇꯥꯏꯞꯇ ꯂꯥꯞꯄꯐꯝꯗꯧ ꯃꯥꯜꯂꯦ ꯑꯩ ꯋꯈꯥꯜꯗ꯫
ꯍꯣꯏ ꯑꯦ ꯑꯗꯨꯛꯅꯗꯤ ꯂꯥꯞꯄꯣꯏꯍꯦ꯫ ꯇꯈꯦꯜꯗꯒꯤ ꯂꯝꯍꯣꯡꯅ ꯍꯦꯅꯤ ꯂꯥꯞꯄ꯫
ꯏꯒ ꯅꯪ ꯌꯦꯟꯒ ꯂꯝꯂꯥꯏꯒꯗꯤ ꯑꯗꯨꯃꯥꯏꯗꯤ ꯂꯥꯞꯄꯣꯏꯕ꯫ ꯑꯗꯨ ꯋꯥꯗꯦ ꯅ ꯑꯉꯥꯡꯋꯥꯏ ꯆꯠꯄꯗꯤ꯫
ꯑꯗꯨ ꯎꯝ ꯕꯦꯝꯆꯥꯔ ꯐꯛꯇ ꯐꯛ ꯑꯄꯥꯛꯄꯗꯨ ꯅꯠꯇꯕ ꯁꯤꯗꯩꯩ ꯐꯛ ꯈꯤꯇ ꯇꯧꯔꯒ ꯊꯥꯗꯔꯣ ꯐꯤꯁꯤꯡꯗꯣ꯫ ꯍꯌꯦꯡ ꯂꯣꯏꯁꯤꯜꯂꯁꯨ ꯂꯣꯏꯁꯤꯟꯅꯕ꯫ ꯑꯗꯨꯅꯦ ꯑꯁ ꯑꯩꯈꯣꯏꯗꯤ ꯑꯗꯣ ꯑꯩꯈꯣꯏ ꯏꯃꯥꯟꯅꯕꯤ ꯖꯦꯀꯦꯅ ꯑꯃ ꯂꯩꯌꯦ ꯑꯗꯨꯏꯗꯨꯗꯤꯅꯦ ꯄꯥꯟꯒ ꯄꯥꯟꯒ ꯊꯥꯡꯖꯤꯟꯉꯒ ꯂꯩꯕ ꯑꯩꯈꯣꯏꯅ ꯈꯨꯖꯤꯒꯨꯝꯕ ꯈꯨꯗꯣꯞꯀꯨꯝꯕ ꯂꯩꯗꯣꯏꯅꯦꯕꯀꯣ꯫
ꯑꯩꯈꯁꯨ ꯂꯩ ꯂꯩ ꯄꯥꯟꯊꯥꯡꯖꯤꯡ ꯌꯥꯝ ꯂꯩꯌꯦ꯫
ꯄꯥꯟꯒ ꯊꯥꯡꯖꯤꯟꯗ ꯂꯩꯌꯦ ꯑꯗꯨꯒ ꯑꯆꯥꯄꯣꯠ ꯑꯃ ꯆꯥꯊꯣꯛꯇꯕꯤꯗ ꯄꯥꯟ ꯊꯥꯡꯖꯤꯡ ꯅꯣꯛꯅꯤꯡꯉꯤ꯫
ꯂꯩ ꯑꯈꯣꯏꯁꯨ ꯅꯍꯥꯟꯋꯥꯏ ꯄꯥꯟ ꯊꯥꯡꯖꯤꯟꯗ ꯆꯠꯂꯒ ꯄꯥꯟ ꯊꯥꯟꯖꯤꯟ ꯂꯩꯔ ꯍꯜꯂꯛꯏ
ꯑꯩꯈꯣꯏꯅ ꯑꯃꯨꯛ ꯀꯥꯡ ꯀꯣꯏꯕ ꯀꯥꯡ ꯆꯠꯁꯦꯅ ꯑꯩꯈꯣꯏ ꯏꯅꯦꯅ꯫ ꯕꯤ ꯃꯣꯏ ꯂꯩꯁꯥꯕꯤꯅꯤꯅ ꯑꯗꯣ ꯑꯉꯥꯡꯁꯦ ꯍꯦꯛꯇ ꯇꯔꯥꯃꯨꯛ ꯍꯧꯔꯕ ꯑꯈꯣꯏꯒꯤ ꯂꯩ꯫ ꯑꯩꯈꯣꯏ ꯁꯤꯅ ꯑꯩꯈꯣꯏ ꯂꯩꯀꯥꯏ ꯑꯅꯤ ꯑꯃ ꯑꯗꯒꯤ ꯁꯪꯗꯦ ꯏꯟꯗꯔ ꯈꯪꯗꯦ ꯈꯣꯠꯇꯔꯦ ꯅꯤꯄꯥꯥꯟ ꯁꯨꯏ ꯑꯗꯨꯒ ꯏꯁꯣꯔꯁꯦ ꯆꯔꯣꯡ ꯃꯥꯡꯈꯩ ꯇꯣꯡꯉꯕ ꯈꯨꯠꯁꯦ꯫
ꯎꯝ꯫
ꯑꯗꯨꯒ ꯃꯅꯤꯡꯗꯁꯨ ꯅꯞꯄꯕ ꯃꯃꯥꯡꯗꯁꯨ ꯃꯣꯏꯅꯁꯨ ꯄꯝꯃꯕ ꯈꯪꯗꯦ ꯆꯔꯣꯡ ꯍꯦꯛꯇ ꯌꯥꯜꯂꯕ ꯔꯤꯐꯣꯔꯜꯁꯦ ꯑꯗꯨꯒ ꯑꯩꯈꯣꯏ ꯂꯝꯍꯣꯡꯒꯤ ꯊꯣꯡ ꯍꯥꯏꯥꯏꯗꯔ ꯈꯔ ꯆꯠꯂꯒ ꯃꯤꯟꯒ ꯂꯩꯕ ꯌꯥꯏꯃꯨ ꯌꯣꯟꯝꯗꯥꯒꯕ ꯀꯔꯤ ꯄꯨꯈ꯭ꯔꯤꯒ ꯂꯒ ꯐꯤꯂꯝ ꯀꯨꯝꯕꯤ ꯑꯦꯜꯕꯝꯒꯨꯝꯕꯤ ꯎꯝ ꯆꯟꯆꯟ ꯍꯥꯏꯕ ꯑꯗꯨꯏ ꯃꯌꯨꯝꯅꯤꯒ ꯍꯥꯏꯕꯗꯣ ꯁꯣꯔꯣꯛꯇ ꯂꯩꯕꯅꯦꯕ ꯑꯗꯨ ꯌꯨꯝꯗ ꯑꯗꯨꯒ ꯃꯤꯁ ꯏꯆꯦꯟ ꯅꯨꯄꯥ ꯑꯃ ꯂꯦꯞꯄ ꯂꯩꯔꯝꯕ ꯑꯉꯥꯡ ꯑꯃ ꯑꯗꯨꯒ ꯃꯌ ꯅꯨꯃꯤꯠ ꯐꯥꯎꯊꯣꯛꯑꯒꯅꯦ ꯊꯣꯛ ꯊꯣꯛꯣꯂꯛꯄ ꯊꯂꯛꯑꯒ ꯌꯦꯟ ꯉ ꯃꯥ
ꯎ
ꯀꯣ ꯆ ꯊꯈꯣꯏꯅ ꯎꯝ ꯎ ꯏꯗꯤ ꯌꯥꯝ ꯊꯥꯏꯗꯦ ꯊꯥꯏꯅ ꯅꯨꯡꯁꯤ ꯅꯨꯡꯁꯤꯕꯗꯤꯪꯗꯤ ꯅꯨꯡꯁꯤ ꯑꯗꯒꯤ ꯂꯃꯣꯡꯗꯒꯤ ꯑꯩꯈꯣꯏꯕꯨ ꯀꯦꯋꯥꯕꯧꯁꯦ ꯑꯗꯨꯝ ꯂꯤꯛꯁꯣꯜꯂꯕ ꯍꯒꯔ ꯑꯗꯖꯦ ꯔꯤꯛꯁꯣ ꯂꯥꯛꯇ ꯈꯣꯡ ꯑꯃ ꯆꯠꯇꯣꯏꯅꯦ ꯔꯤꯛꯁꯣ ꯂꯥꯛꯑꯒꯅꯦ ꯔꯤꯛꯁꯣ ꯇꯣꯡꯗꯣꯏꯅꯤ ꯔꯤꯛꯁꯣ ꯑꯜꯄꯥ ꯇꯔꯥ ꯏꯁꯣꯔꯅ ꯑꯩꯈꯣꯏꯗꯨꯐꯥꯎꯛ ꯊꯤꯟꯕꯁꯦ ꯂꯨꯄꯥ ꯇꯔꯥ ꯕꯔꯥ ꯒꯥꯔ ꯆꯀꯤꯈꯤꯕ ꯑꯣꯏꯒ ꯍꯂꯛꯄꯒ ꯍꯅꯦ
ꯆꯠꯂꯦ ꯃꯤ ꯈꯪꯗꯦ ꯉꯥꯟꯂꯥꯏꯏ ꯆꯠꯄꯗꯣ ꯋꯥꯗꯦ ꯈꯣꯡ ꯆꯠꯄꯗꯣ ꯑ ꯑꯟꯗꯣ ꯇꯥꯟꯅꯒ ꯆꯠꯂꯦ ꯀꯤꯁꯟꯖꯔꯝꯕꯗ
ꯑꯗꯨꯒ ꯔꯤꯛꯁꯣ ꯇꯣꯡꯕꯒꯤ ꯋꯥꯔꯤ ꯑꯃ ꯂꯤꯕꯤꯒꯦ ꯇꯧꯅꯤꯅꯦ ꯑꯗꯨꯒ ꯑꯩꯁꯦ ꯔꯤꯛꯁꯣ ꯇꯣꯡꯕꯩ ꯋꯥꯔꯤ ꯑꯃ ꯂꯤꯕꯤꯒꯦ ꯇꯥꯎꯅꯦ ꯔꯤꯛꯁꯣ ꯇꯥꯕ꯭ꯔꯥ ꯑ ꯕꯁ ꯇꯣ ꯈꯣꯡꯅꯥꯡ ꯀꯥꯔꯛꯇꯩꯅ ꯂꯩꯃꯈꯣꯡꯐꯧ ꯇꯣꯡꯉꯦꯕ ꯑꯩꯁꯦ ꯅꯤꯡꯉꯣꯜ ꯆꯥꯛꯀꯧ ꯆꯠꯄꯗ ꯑꯩꯈꯣꯏ ꯃꯥ ꯃꯄꯥꯝ ꯂꯩꯃꯈꯣꯡ ꯂꯩꯕꯅꯤꯅ ꯍꯜꯂꯛꯄꯁꯤꯗ ꯑꯩꯁꯦ ꯐ꯭ꯔꯣꯛ ꯉꯥꯡꯁꯛ ꯉꯥꯡꯕ ꯑꯃ ꯁꯦꯠꯂꯦ ꯀꯌꯥꯝ ꯐꯖꯔꯝꯗꯧ ꯃꯥꯜꯂꯦ ꯖꯣꯟꯖꯣꯟ ꯂꯥꯎꯕ ꯑꯩꯈꯣꯏꯒꯤ ꯄꯨꯅꯝ ꯐꯤ ꯑꯗꯨꯒꯨꯝꯕꯒꯤ ꯇꯥꯏꯞꯇꯅꯒ ꯇꯨꯕ ꯑꯃ ꯖꯤꯖꯤ ꯅꯥꯟꯕꯤ ꯑꯃ ꯂꯩꯗꯥꯏꯅꯦ ꯑꯗꯨꯗꯨꯅ ꯈ꯭ꯋꯥꯡꯗ ꯌꯥꯝ ꯁꯨꯞꯇꯕꯤꯗ ꯃꯁꯨꯛꯀꯁꯦ ꯈꯤꯇꯪ ꯈꯤꯇꯪ ꯍꯥꯞꯄꯒ ꯃꯇꯣꯟꯗ ꯈꯔ ꯁꯨꯞꯄꯒ ꯑꯗꯒꯤ ꯊꯕꯥꯛꯛꯇꯅ ꯑ ꯀꯥꯆꯤꯟ ꯑꯅꯤ ꯃꯔꯤ ꯊꯣꯛꯄꯒꯤ ꯁꯨꯃꯥꯏꯅ ꯆꯨꯊꯦꯛ ꯅꯥꯏꯔꯒ ꯑꯁꯨꯛꯄ ꯍꯥꯞꯄ ꯂꯩꯗꯥꯏꯅꯦ ꯆꯨꯊꯦꯛ ꯅꯥꯏꯕꯗꯣ ꯑꯩꯈꯣꯏꯒꯤ ꯇꯥꯏꯒꯟ ꯕꯣꯛꯁ ꯃꯑꯣꯡꯗꯣ ꯑꯗꯥꯐꯅ ꯚꯣꯛꯁ ꯇꯪꯈꯥꯏꯒꯤ ꯃꯑꯣꯡꯗ ꯀꯥꯡꯒꯟꯒꯤ ꯃꯃꯥꯏꯗ ꯁꯨꯞꯄ ꯑꯗꯨꯃꯥꯏꯅ ꯈꯔ ꯁꯨꯞꯄꯦꯗꯅ ꯊꯕꯥꯛꯇ ꯊꯣꯛꯁꯤꯅ ꯈꯩꯃꯤꯠ ꯌꯧꯏ ꯑꯉꯥꯡꯕꯗ ꯇꯥꯕ꯭ꯔꯥ ꯇꯠꯈ꯭ꯔꯕꯣ ꯍꯜꯂꯣ ꯍꯜꯂꯣ ꯎꯝ ꯀꯩꯅꯣ ꯐꯤꯁꯦ ꯀꯩꯅꯣ ꯊꯥꯗꯣꯏꯅꯦꯕ ꯐꯛ ꯂꯣ ꯁꯤ ꯊꯥꯔꯒꯦ ꯀꯥꯏꯗꯅꯣ ꯜ ꯁꯥꯟꯅꯕꯗ ꯅꯟꯂꯁꯨ ꯌꯥꯏ ꯄꯥꯃꯨꯗꯦ ꯍꯧꯖꯤꯛꯀꯤ ꯐꯗꯤ ꯑꯗꯨꯝꯕ ꯌꯥꯎꯔꯝꯒꯤꯅꯤꯑ ꯑꯁꯤ ꯑꯁꯤ ꯊꯥꯗꯣꯛꯀꯦ ꯊꯥꯗꯣꯛꯑꯦ ꯐꯤꯁꯦ ꯑꯗꯨꯕꯨ ꯍꯜꯂꯣ ꯇꯥꯗ꯭ꯔꯣ ꯀꯩꯗꯧꯔꯦ ꯍꯥꯏꯕꯅꯣ ꯑꯁꯤꯕꯣ